ꯍꯜꯂꯣ
ꯇꯥꯕ꯭ꯔꯣ
ꯇꯥꯏꯌꯦ ꯇꯥꯏꯌꯦ ꯅꯣꯏ ꯅꯦꯠꯋꯥꯛ ꯅꯨꯡꯉꯥꯏꯇꯕ ꯃꯥꯜꯂꯦꯗꯔꯥ ꯏꯕꯨꯡꯉꯣ
ꯍꯜꯂꯣ
ꯇꯥꯏꯍꯦ
ꯍꯜꯂꯣ ꯇꯥꯕ꯭ꯔꯣ
ꯇꯥꯏꯌꯦ ꯇꯥꯏꯌꯦ
ꯇꯥꯏꯌꯦ
ꯎꯝ ꯐꯨꯅꯤꯀꯣ ꯐꯖꯅ ꯇꯥꯎ ꯍꯣꯏ
ꯀꯩꯒꯤ ꯀꯩꯗꯧꯔꯒꯦ ꯑꯩꯅ
ꯇꯥꯏ ꯍꯥꯏꯔꯒ ꯇꯥꯕ꯭ꯔꯣ ꯇꯥꯕ꯭ꯔꯣ ꯇꯕ꯭ꯔꯣ ꯍꯥꯏꯌꯦ
ꯁꯥꯊꯤꯔꯦꯍꯦ ꯅꯪꯗꯤ
ꯅꯣꯡ ꯆꯨꯈ꯭ꯔꯦ ꯑꯩꯈꯣꯏꯗꯁꯨ
ꯅꯣꯡ ꯆꯨꯈ꯭ꯔꯦ
ꯍꯣꯏ ꯅꯣꯏꯗꯤ ꯆꯨꯗꯕ꯭ꯔꯣ
ꯆꯨꯏꯌꯦ ꯑꯩꯈꯣꯏ ꯁꯤꯗꯁꯨ
ꯑꯣ ꯅꯣꯡ ꯆꯨꯈ꯭ꯔꯦ ꯅꯣꯏ ꯏꯟꯇꯔꯅꯦꯠ ꯅꯨꯡꯉꯥꯏꯇꯕꯒꯤ ꯑꯣꯏꯔꯝꯅꯤ
ꯅꯣ ꯀꯩꯕꯥ
ꯁꯤ ꯁꯤꯗ ꯆꯪꯉꯣ ꯁꯤ ꯆꯪꯉꯣ ꯅꯣꯡ ꯆꯨ ꯑꯩꯈꯣꯏ ꯁꯤꯗꯗꯤ ꯂꯦꯞꯈ꯭ꯔꯦꯗ ꯅꯣꯡ ꯆꯨꯕꯗꯤ ꯑꯁ ꯅꯣꯡ ꯆꯨꯨꯔꯁꯨ ꯁꯥꯏꯗ ꯀꯩꯒꯤꯅꯣ ꯈꯪꯗꯦ ꯒ꯭ꯌꯥꯟ ꯇꯥꯗ꯭ꯔꯦ ꯑꯁꯦꯡꯕ
ꯑꯩꯈꯣꯏꯗꯤ ꯍꯧꯖꯤꯛꯅ ꯆꯨꯕ ꯍꯧꯔꯦ
ꯑꯣ ꯅꯨꯡꯉꯥꯏꯕ꯭ꯔꯣ ꯅꯣꯡ ꯄꯥꯝꯕ꯭ꯔꯣ
ꯄꯥꯝꯕꯗꯤ ꯅꯠꯇꯦꯗ ꯑꯗꯨꯝ ꯂꯩꯕ ꯅꯨꯡꯉꯥꯏ ꯅꯣꯡ ꯆꯨꯔꯗꯤ ꯇꯨꯝꯕꯗꯣ ꯅꯨꯡꯉꯥꯏꯅ ꯏꯪꯕꯒꯤ
ꯑꯁꯦꯡꯕ
ꯀꯔꯤ
ꯑꯗꯨꯗꯤ-ꯑꯗꯨꯗꯤ ꯑꯩ ꯅꯣꯡ ꯄꯨꯔ ꯂꯥꯛꯎꯔꯥ
ꯌꯥꯏ ꯍꯣꯏ
ꯑꯣ
ꯉꯁꯤꯗꯤ ꯌꯥꯔꯦ ꯅꯣꯡꯃ ꯄꯨꯔꯥꯒ ꯂꯥꯛꯑꯣ ꯉꯁꯤꯒꯤꯗꯤ ꯑꯩꯈꯣꯏꯗꯁꯨ ꯂꯩꯈ꯭ꯔꯦ
ꯑꯣ ꯅꯣꯏꯗ ꯁꯨꯝ ꯂꯩꯈ꯭ꯔꯦꯕꯀꯣ
ꯑ ꯄꯥꯝꯃꯨꯌꯦꯕ ꯃꯥꯡꯍꯟꯅꯤꯡꯗꯦ
ꯍꯣꯏ ꯍꯣꯏ ꯍꯣꯏ ꯍꯣꯏ ꯉꯥꯒꯨꯝꯕ ꯐꯥꯕ ꯆꯠꯇ꯭ꯔꯣ ꯅꯣꯡ ꯆꯨꯨꯔꯗꯤ
ꯐꯥꯕ ꯆꯠꯄ ꯃꯐꯝ ꯂꯩꯇꯦꯗ
ꯃꯇꯝ ꯂꯩꯇꯦ
ꯃꯐꯝ ꯂꯩꯇꯦꯕ ꯃꯐꯝ ꯂꯩꯇꯦꯕ ꯅꯥ ꯄꯪꯕ꯭ꯔꯥ ꯅꯪꯒꯤ ꯅꯦꯠꯋꯥꯔꯛꯅꯔꯥ ꯈꯪꯗꯦꯀꯣ
ꯑꯥ ꯁꯦꯡꯅ ꯇꯥꯗꯕ ꯃꯐꯝ ꯍꯥꯏꯔꯣ
ꯍꯣꯏ ꯃꯐꯝ ꯂꯩꯇꯦꯅ ꯐꯥꯅꯤꯡꯉꯥꯏ
ꯑꯣ ꯑꯩꯗꯤ ꯅꯣꯡꯒꯨꯝꯕꯁꯦꯀꯣ ꯅꯣꯡꯒꯨꯝꯕ ꯆꯨꯕꯁꯦ ꯑꯩꯅ ꯈ꯭ꯋꯥꯏ ꯄꯥꯝꯕ ꯀꯩꯅꯣ ꯍꯥꯏꯌꯨꯔꯥ ꯁꯤ ꯑꯣꯛꯁꯥꯒꯨꯝꯕ ꯁꯤ ꯀꯩꯅꯣꯒ ꯁꯣꯏꯕꯨꯝ ꯀꯣ
ꯑꯥ
ꯁꯣꯏꯕꯨꯝ ꯑꯣꯔ ꯍꯪꯒꯥꯝꯒ ꯑꯣꯛꯁꯥꯗꯣ ꯐꯖꯅ ꯀꯪꯅꯀꯣ
ꯎꯝ
ꯊꯣꯡꯉꯒ ꯑꯗꯨꯝ ꯆꯥꯕꯗꯨ ꯄꯥꯝꯃꯦ ꯑꯩꯗꯤ
ꯆꯥꯑꯣꯅ
ꯍꯣꯏ ꯑꯗꯨꯕꯨꯗꯤ ꯆꯥꯅꯤꯗ ꯍꯣꯏ ꯑꯗꯨ ꯍꯥꯏꯗꯤ ꯆꯥꯕ ꯍꯥꯏꯁꯦ ꯊꯣꯡꯅꯕꯁꯨ ꯃꯤ ꯑꯩꯗꯤ ꯊꯣꯡꯕ ꯍꯩꯇꯦꯕ
ꯑꯣ ꯀꯔꯤꯒꯤ
ꯍꯥꯏꯗꯤ ꯆꯥꯕꯗꯤ ꯄꯥꯝꯕꯗꯨ ꯊꯣꯡꯕꯒꯨꯝꯕꯁꯦ ꯀꯌꯥ ꯏꯟꯇꯔꯦꯁ ꯂꯩꯇꯕ
ꯑꯗꯨꯗꯤ ꯆꯥ ꯆꯥꯒꯅꯨ ꯆꯥꯗꯤ ꯆꯥꯅꯤꯡꯕ ꯁꯦꯝꯕꯗꯤ ꯍꯩꯇꯕ ꯑꯗꯨꯗꯤ ꯎꯄꯥꯏ ꯂꯩꯇꯦꯅ
ꯍꯣꯏ ꯍꯣꯏ ꯑꯗꯨꯕꯨꯗꯤ ꯆꯨꯝꯃꯦ ꯅꯪꯅ ꯍꯥꯏꯔꯕꯅꯤꯅ ꯇꯣꯛꯄ ꯇꯥꯔꯦ ꯉꯁꯤꯗꯒꯤ ꯀꯣ ꯑꯧ ꯍꯣꯏ ꯍꯣꯏ ꯅꯪꯗꯤ ꯀꯩ ꯄꯥꯝꯃꯦ
ꯈꯪꯗꯦꯗ
ꯌꯦꯟ ꯆꯤꯀꯟ ꯑꯣꯔ ꯀꯩꯅꯣ ꯃꯇꯟ ꯀꯩ ꯄꯥꯝꯒꯦ
ꯃꯣꯏꯗꯤ ꯄꯥꯝꯕ ꯉꯥꯛꯇꯅꯤꯗꯥ
ꯑꯄꯥꯝꯕ ꯉꯥꯛꯇ ꯀꯣ ꯑꯐꯪ ꯑꯐꯪꯕ ꯑꯗꯨꯝ ꯆꯥꯕꯤ ꯀꯣ ꯑꯣ ꯕꯤꯐꯇꯤ
ꯍꯥꯎꯋꯦ ꯑꯗꯨꯁꯨ
ꯑꯣ ꯕꯤꯞꯁꯨ ꯆꯥꯕ꯭ꯔꯣ
ꯆꯥꯗ꯭ꯔꯗꯤ ꯂꯣꯏ ꯆꯥꯏꯗ ꯑꯩꯈꯣꯏꯗꯤ ꯆꯥꯗꯕ ꯂꯩꯇꯦ
ꯆꯥꯒꯗꯕꯅꯤ ꯅꯠꯇ꯭ꯔꯥ
ꯎꯝ ꯑꯗꯨꯅꯦ
ꯃꯈꯣꯟ ꯇꯥꯕ꯭ꯔꯥ ꯅꯣꯡ ꯃꯈꯣꯟ ꯇꯥꯕ꯭ꯔꯥ ꯇꯥꯏꯌꯦ
ꯇꯥꯗꯦꯕ
ꯇꯥꯗꯦ ꯅꯣꯡ ꯀꯜꯂꯦ ꯑꯩꯈꯣꯏꯔꯣꯝꯗ ꯍꯧꯖꯤꯛ
ꯑꯣ ꯑꯗꯨꯗꯣ ꯑꯣꯏꯔꯝꯅꯤ ꯑꯩꯈꯣꯏꯒꯤꯗꯤ ꯇꯥꯔꯝꯃꯣꯏꯗ
ꯇꯥꯗꯦꯗ ꯅꯣꯏꯒꯤꯗꯤ ꯑꯝꯇꯥ
ꯎꯝ ꯑꯩꯈꯣꯏ ꯔꯨꯝꯗ ꯂꯩꯕꯅꯤꯅ
ꯔꯨꯝꯗ ꯂꯩꯔꯗꯤ ꯇꯥꯗꯕ꯭ꯔꯥꯅꯦ
ꯇꯥꯗꯤ ꯇꯥꯏ ꯑꯗꯨ ꯑꯣꯏꯔꯁꯨ ꯌꯥꯝ ꯀꯟꯗꯦꯅ ꯃꯅꯨꯡꯗ ꯂꯩꯔꯗꯤ
ꯍꯣꯏ ꯍꯣꯏ ꯍꯣꯏ ꯂꯤꯔꯛꯑꯣꯅꯦ ꯋꯥꯔꯤ ꯈꯔꯗꯨꯗꯤ ꯑꯇꯩ
ꯀꯔꯤꯅꯣ ꯅꯣꯏꯅ
ꯂꯤꯌꯣ ꯅꯣꯏ ꯅꯨꯄꯤꯒꯤꯗꯤ ꯋꯥꯔꯤ ꯌꯥꯝ ꯂꯩꯕꯅꯦ ꯌꯥꯝ ꯊꯣꯛꯄꯅꯦ ꯋꯥꯔꯤꯁꯦ ꯑꯩꯈꯣꯏꯒꯤꯗꯤ ꯋꯥꯔꯤ ꯂꯩꯇꯦ ꯑꯩꯈꯣꯏ ꯅꯨꯄꯥꯒꯤꯗꯤ ꯅꯨꯃꯤꯠ ꯑꯌꯨꯛ ꯍꯧꯒꯠꯂꯅꯤꯀꯣ ꯑꯌꯨꯛ ꯍꯧꯒꯠꯂꯅꯤ ꯀꯩꯅꯣ ꯇꯧꯔꯅꯤ ꯕ꯭ꯔꯁ ꯇꯧꯔꯅꯤ ꯈꯔ ꯊꯕꯛ ꯆꯥ ꯕꯤꯁꯀꯨꯠ ꯆꯥꯔꯅꯤ ꯑꯗꯨꯒ ꯈꯔ ꯋꯔꯛ ꯑꯥꯎꯠ ꯀꯨꯝꯕ ꯇꯧꯊꯣꯛꯑꯅꯤ ꯑꯗꯨꯒ ꯑꯃꯨꯛ ꯊꯕꯛ ꯆꯠꯂꯅꯤ ꯂꯣꯏꯔꯦ ꯋꯥꯔꯤ ꯍꯥꯏꯕꯕꯨ ꯑꯁꯦꯡꯕꯅꯦ
ꯈꯣꯢꯗꯤ ꯋꯥꯔꯤ ꯂꯩꯇꯦꯗ ꯅꯣꯏ ꯅꯨꯄꯥꯁꯤꯡꯒꯤ ꯀ꯭ꯔꯤꯔꯥ ꯅꯪ ꯅꯨꯅꯤꯄꯥꯁꯤꯡꯒꯤ ꯆꯤꯝꯕꯥꯟꯗ ꯑ ꯍꯥꯏꯕ ꯍꯥꯏꯇꯦꯗ ꯍꯥꯏꯒꯤꯔꯣꯢ ꯀꯦ
ꯍꯥꯏꯅꯦ ꯍꯥꯏꯅꯦ ꯍꯥꯏꯅꯦ ꯇꯥꯒꯦꯅꯦ ꯇꯥꯒꯦꯅꯦ
ꯍꯥꯏꯕ ꯍꯩꯇꯦ ꯑꯗꯨꯒꯤ
ꯍꯥꯏꯕ ꯍꯩꯇꯦ ꯅꯠꯇꯦ ꯅꯨꯄꯥꯒꯤ ꯆꯤꯝꯕꯥꯜꯗ ꯀꯩꯗꯧꯋꯦꯕ ꯍꯥꯏꯔꯣꯅꯦ
ꯀꯔꯤ ꯀꯔꯤꯁꯨ ꯍꯥꯏꯗꯦ ꯀꯔꯤꯁꯨ ꯍꯥꯏꯗꯦ
ꯑꯣ ꯅꯠꯇꯦ ꯅꯨꯄꯤꯒꯤꯗꯤꯀꯣ ꯅꯨꯄꯤꯒꯤꯗꯤ ꯋꯥꯟ ꯋꯥꯔꯤ ꯌꯥꯝ ꯅꯨꯡꯉꯥꯏꯕꯅꯦꯕ ꯃꯣꯏꯒꯤ ꯋꯥꯔꯤꯒꯨꯝꯕꯁꯦ ꯑꯩꯁꯨ ꯑꯗꯨꯝ ꯇꯥꯏꯕ ꯈꯪꯕ꯭ꯔꯥ ꯃꯣꯏ ꯋꯥꯔꯤꯗꯤ ꯌꯥꯝ ꯊꯣꯛꯄꯅꯦ ꯅꯨꯄꯤꯒ ꯐꯝꯕꯁꯦ ꯀꯣ ꯍꯅꯨꯕꯤꯒꯨꯝꯕꯒ ꯅꯪ ꯐꯝꯃꯣꯕ ꯅꯣꯏ ꯑꯗꯨꯝ ꯈꯪꯉꯝꯒꯅꯤ ꯅꯣꯏ ꯏꯕꯣꯛꯒꯨꯝꯕ ꯂꯩꯕ꯭ꯔꯥ
ꯂꯩꯌꯦ ꯍꯣꯢ
ꯂꯩꯌꯦ ꯑꯩꯒꯤꯗꯤ ꯂꯩꯇꯦꯕꯀꯣ ꯑꯗꯨ ꯑꯗꯨꯝ ꯑꯩ ꯍꯥꯟꯅꯨꯕꯤ ꯑꯥ ꯅꯨꯄꯤꯒꯨꯝꯕꯒ ꯑꯗꯨꯝ ꯐꯝꯃꯗꯤ ꯋꯥꯔꯤꯁꯦ ꯌꯥꯝ ꯊꯣꯛꯄꯅꯦ ꯅꯨꯄꯤꯒꯤ ꯇꯥꯕꯁꯨ ꯅꯨꯡꯉꯥꯏꯕ ꯑꯩꯈꯣꯏ ꯅꯨꯄꯥꯒꯤ ꯋꯥꯔꯤꯗꯤꯀꯣ ꯍꯥꯏꯗꯤ ꯒꯥꯔꯤ ꯀꯣ ꯑꯗꯒꯤ ꯑꯥ ꯒꯔꯤ ꯒꯥꯔꯤ ꯂꯩꯔꯦ ꯑꯗꯨꯒꯨꯝꯕꯩꯅꯦꯕ ꯑꯩꯈꯣꯏ ꯒꯥꯔꯤ ꯏꯁꯄꯣꯔꯠ ꯕꯥꯏꯛ ꯑꯗꯨꯒꯨꯝꯕꯩꯅꯦꯕ ꯅꯨꯄꯤꯅꯗꯤ ꯑꯗꯨꯒꯨꯝꯕꯁꯤ ꯄꯥꯝꯗꯦꯕ ꯈꯪꯕ꯭ꯔꯥ ꯅꯨꯄꯤꯒꯤꯅ ꯑꯃꯨꯛ ꯄꯥꯝꯃꯦ ꯅꯨꯄꯤꯒꯤꯅ ꯑꯃꯨꯛ ꯅꯨꯄꯤ ꯅꯨꯄꯤꯒꯤꯅ ꯑꯃꯨꯛ ꯑꯥꯏꯂꯦꯅꯥꯔ ꯅꯦ ꯂꯦꯁꯦꯁꯅꯦ ꯑꯗꯨꯒꯨꯝꯕꯅꯦꯗꯅ ꯄꯥꯔꯐꯤꯌꯨꯝꯅꯦ ꯀꯣ
ꯑꯥ
ꯑꯗꯨꯅꯤꯗ
ꯎꯝ
ꯑꯩꯈꯣꯏꯗꯤ ꯌꯥꯝ ꯏꯁꯀꯤꯟ ꯀꯤꯌꯥꯔꯒꯨꯝꯕ ꯇꯧꯋꯦ ꯍꯥꯏꯔꯁꯨ ꯌꯥꯝ ꯁꯤꯖꯤꯟꯅꯕꯗꯤ ꯅꯠꯇꯦ ꯃꯣꯏꯆꯔꯥꯏꯖꯤꯡ ꯀ꯭ꯔꯤꯝꯅꯦ ꯁꯟꯁꯀ꯭ꯔꯤꯟꯅꯦ ꯑꯗꯒꯤ ꯐꯦꯁꯋꯥꯁꯅꯦ ꯁꯦꯔꯝꯅꯦ ꯅꯠꯇ꯭ꯔꯥ ꯅꯨꯄꯤꯒꯤꯗꯤ ꯏꯁꯀꯤꯟ ꯀꯦꯌꯥꯔꯁꯨ ꯌꯥꯝ ꯂꯩꯌꯦꯕ ꯑꯗꯨ ꯃꯣꯏꯒ ꯂꯩ ꯇꯣꯟꯅꯥꯔꯅꯦ ꯍꯥꯏꯕ ꯑꯗꯨ ꯍꯥꯏꯕ ꯅꯨꯄꯤꯗꯣ ꯑꯗꯨꯅꯅꯦ ꯑꯃꯨꯛ ꯍꯦꯟꯅ ꯁꯤꯖꯤꯟꯅꯔꯤꯁꯦ ꯑꯗꯨꯒꯨꯝꯕ ꯍꯥꯏꯕ ꯅꯨꯄꯤꯁꯦ ꯁꯤ ꯁꯤꯖꯤꯟꯅꯗꯦ ꯁꯤ ꯁꯤꯖꯤꯟꯅꯗꯦ ꯍꯥꯏꯕꯁꯦ ꯑꯗꯨꯅꯅꯦ ꯍꯦꯟꯅ ꯁꯤꯖꯤꯟꯅꯔꯤꯁꯦ ꯑꯁꯦꯡꯕꯅꯦ ꯐꯦꯁꯦꯜ ꯁꯦꯔꯝꯅꯦ ꯁꯦꯔꯝ ꯃꯈꯟ ꯃꯈꯟ ꯌꯥꯝ ꯂꯩꯌꯦꯕꯀꯣ ꯑꯗꯨ ꯁ꯭ꯀꯤꯟ ꯀꯦꯌꯔ ꯃꯁꯨ ꯅꯣꯏꯅ ꯌꯥꯝꯗꯤ ꯇꯧꯋꯦꯕ ꯅꯣꯏꯒꯤ ꯋꯥꯔꯤꯁꯤꯅ ꯑꯗꯨꯅꯦꯕ ꯑꯈꯣꯏ ꯅꯨꯄꯥꯒꯤꯗꯤ ꯋꯥꯔꯤꯖꯦ ꯅꯣꯏ ꯅꯨꯡꯉꯥꯏꯔꯣꯏꯕ ꯈꯪꯕ꯭ꯔꯥ ꯒꯥꯔꯤ ꯐꯣꯟ ꯑꯗꯨꯒꯨꯝꯕ ꯉꯥꯛꯇꯅꯦ ꯍꯥ
ꯅꯣꯡ ꯂꯦꯞꯈ꯭ꯔꯦ ꯑꯃꯨꯛ
ꯅꯣꯡꯂꯦꯞꯈ꯭ꯔꯦ
ꯍꯣꯏ
ꯑꯣ ꯁꯤꯅ ꯇꯥꯛꯄꯗꯤ ꯅꯪꯁꯨ ꯃꯅꯤꯄꯨꯔ ꯃꯅꯨꯡ ꯃꯅꯤ ꯃꯅꯤꯄꯨꯔ ꯃꯅꯨꯡꯗ ꯂꯩꯌꯦ ꯇꯥꯛꯄꯅꯦ
ꯃꯅꯤꯄꯨꯔꯗ ꯂꯩꯇꯦ ꯑꯩ
ꯑꯣ ꯈꯪꯗꯦ ꯑꯈꯣꯏꯗꯤ ꯁꯤꯗ ꯂꯩ ꯀꯌꯥ ꯃ
ꯅꯪꯗꯤ ꯑꯁꯤ ꯑꯁꯤꯒꯤ ꯃꯤ ꯑꯣꯏꯔꯝꯅꯤꯀꯣ
ꯀꯥꯏꯒꯤ
ꯑꯁꯤꯗꯒꯤ ꯃꯤ ꯑꯣꯏꯔꯝꯅꯤꯕ
ꯍꯣꯏ ꯍꯣꯏ ꯑꯣꯏꯔꯝꯒꯅꯤ
ꯎꯝ
ꯐꯔꯦ ꯑꯗꯨꯗꯤ ꯀꯩ ꯈꯜꯂꯤꯒꯦ ꯍꯧꯖꯤꯛ ꯂꯤꯔꯛꯑꯣꯅꯦ ꯈꯔ ꯋꯥꯔꯤ ꯇꯥꯒꯦꯅꯦ ꯑꯩꯖꯨ
ꯋꯥꯔꯤ ꯂꯤꯕ ꯍꯩꯇꯦꯗ ꯑꯈꯣꯏꯗꯤ ꯅꯣꯏ ꯋꯥꯔꯤ ꯇꯥꯒꯦꯅ
ꯑꯥꯍ
ꯂꯩꯕꯅꯦ ꯂꯩꯕꯅꯦꯕ
ꯇꯥꯒꯦꯅ ꯑꯣ ꯋꯥꯔꯤ ꯇꯥꯒꯦ ꯂꯤꯔꯥꯛꯑꯣꯔꯥ ꯑꯩ
ꯎꯝ
ꯎꯝ ꯀꯩ ꯍꯥꯏꯁꯤꯒꯦ ꯑꯗꯨꯗꯤ ꯒꯥꯔꯤꯗ ꯀꯩ ꯄꯥꯝꯒꯦ ꯒꯥꯔꯤ ꯑꯆꯧꯕꯗ
ꯈꯪꯗꯦꯗ
ꯒꯥꯔꯤꯒꯤ ꯋꯥꯔꯤꯖꯦ ꯈꯔ ꯂꯤꯔꯣꯅꯦ ꯑꯩ ꯂꯤꯔꯛꯀꯦꯅꯦ ꯑꯃꯨꯛꯀꯥ
ꯃꯃꯤꯡꯁꯨ ꯈꯪꯗꯦ ꯑꯈꯣꯏꯗꯤ
ꯈꯪꯗꯦ
ꯑꯥꯎ
ꯍꯣꯏ ꯍꯣꯏ
ꯂꯤꯅꯤꯡꯉꯥꯏ ꯂꯩꯇ꯭ꯔꯕꯣ ꯂꯩꯇꯕ꯭ꯔꯣ ꯑꯗꯨ ꯈꯪꯗꯕꯒꯤ ꯑꯃꯨꯛ ꯂꯩꯔꯣꯏ ꯍꯣꯏ ꯑꯈꯣꯏꯅ ꯈꯪꯗꯕꯒꯤ
ꯍꯜꯂꯣ
ꯎꯝ
ꯑꯥ ꯍꯧꯖꯤꯛꯇꯤ ꯃꯤ ꯑꯃꯨꯛ ꯁꯤꯟꯈ꯭ꯔꯦ
ꯑꯗꯨꯃꯥꯏꯅ ꯍꯥꯏꯗ꯭ꯔꯁꯨ ꯈꯪꯉꯤꯗ
ꯑꯣ ꯑꯗꯣ ꯀꯣ
ꯎꯝ
ꯑꯥ ꯀꯩꯔꯤꯕ ꯉꯁꯥꯏ ꯏꯕꯥꯅꯤꯅ ꯍꯥꯏꯕꯗꯣ ꯃꯁꯛ ꯐꯖꯩ ꯍꯥꯏꯕꯗꯣ
ꯑꯣ
ꯅꯪ ꯇꯥꯍꯧꯗ ꯑꯩꯗꯤ ꯅꯪ ꯐꯣꯟ ꯊꯝꯈ꯭ꯔꯕ ꯈꯟꯕꯅꯤꯅꯦ ꯑꯩꯉꯣꯟꯗꯗꯤ ꯊꯝꯈ꯭ꯔꯦ ꯍꯥꯏꯅ ꯊꯣꯛꯑꯦ ꯑꯗꯨꯒꯤꯅꯦ ꯑꯩꯅ ꯍꯧꯖꯤꯛ ꯍꯥꯏꯔꯤꯁꯦ
ꯃꯤ ꯍꯥꯏꯕꯗꯤ ꯇꯥꯗꯦ
ꯍ
ꯃꯥꯏ ꯋꯥꯔꯤꯗꯤ ꯑꯗꯨꯝ ꯅꯨꯡꯉꯥꯏꯔꯒ ꯆꯠꯄ ꯃꯥꯜꯂꯦ ꯅꯪ
ꯋꯥꯔꯤꯗꯤ ꯑꯗꯨꯝ ꯂꯤꯒ ꯍꯣꯏ ꯑꯩ ꯅꯪꯒꯤ ꯃꯈꯣꯟꯁꯦ ꯀꯔꯤꯁꯨ ꯇꯥꯗꯦ ꯅꯪꯗꯤ ꯑꯩ ꯃꯈꯣꯟ ꯇꯥꯔꯝꯕꯅꯦ
ꯐꯥꯔꯁꯇꯗꯤ ꯇꯥꯗꯦꯀꯣ ꯉꯥꯏꯍꯥꯛ ꯂꯩꯥꯏꯔꯒ ꯅꯪꯒꯤꯁꯨ ꯑꯗꯨꯝ ꯇꯥꯏꯌꯦꯕ ꯑꯃꯨꯛ
ꯑꯣ ꯅꯪꯅ ꯃꯨꯠꯊꯠꯄ꯭ꯔꯥ ꯑꯗꯨꯒ
ꯑꯩꯅ ꯃꯨꯠ ꯑꯝ ꯅꯠꯇꯦ ꯃꯊꯟꯇ ꯀꯥꯠ ꯇꯧꯕ ꯃꯥꯜꯂꯦ
ꯃꯊꯟꯇ ꯀꯛꯈ꯭ꯔꯕꯣ
ꯍꯣꯏ ꯅꯦꯠꯋꯔꯛꯅ ꯑꯣꯏꯔꯝꯅꯤ ꯅꯣꯏ ꯅꯣꯏ ꯅꯣꯏꯒꯤ ꯃꯐꯝꯗꯒꯤ ꯑꯣꯏꯔꯝꯅꯤ ꯅꯣꯏ ꯂꯝꯕꯤ ꯆꯠꯄꯅꯤꯅ
ꯑꯣ ꯑꯣꯏꯔꯝꯒꯅꯤ
ꯂꯝꯕꯤ ꯆꯠꯄꯅꯤꯅ ꯅꯪꯒꯤ ꯃꯐꯝꯗꯒꯤ ꯑꯣꯏꯔꯝ
ꯍꯝ
ꯄꯨꯡ ꯀꯌꯥꯒꯨꯝꯕꯗ ꯍꯜꯂꯥꯛꯀꯅꯤ
ꯉꯜꯂꯗꯤ ꯑꯗꯨꯝ ꯉꯜꯂꯦꯗꯀꯣ ꯕꯤꯁꯦꯀꯣ ꯄꯨꯡ ꯑꯅꯤꯗꯁꯨ ꯑꯗꯨꯝ ꯍꯜꯂꯛꯄ ꯌꯥꯎꯋꯦ ꯄꯨꯡ ꯑꯍꯨꯝꯗꯁꯨ ꯍꯜꯂꯛ ꯄ ꯌꯥꯎꯋꯦ ꯊꯦꯡꯉꯗꯤ ꯄꯨꯡ ꯇꯔꯦꯠ ꯁꯨꯃꯥꯏꯅ ꯂꯥꯛꯑꯦ ꯅꯨꯡꯇꯤꯒꯤ ꯀꯣꯏ ꯑꯗꯨꯔꯣꯝ ꯆꯠꯇꯕ ꯌꯥꯎꯔꯦ ꯑꯗꯨꯔꯣꯝ ꯆꯠꯇꯕ ꯑꯗꯨꯔꯣꯝ ꯆꯠꯇꯕꯤꯗ ꯀꯔꯤ ꯍꯥꯏꯕ ꯀꯛꯆꯤꯡ ꯆꯠꯄꯔꯣꯝ ꯌꯥꯎꯋꯦ ꯀꯛꯆꯤꯡ ꯆꯠꯄꯗꯗꯤ ꯅꯨꯡꯉꯥꯏꯌꯦ
ꯅꯣꯏꯒꯤ ꯊꯕꯛ ꯃꯐꯝꯗꯣ ꯑꯗꯨꯝ ꯅꯨꯡꯇꯤꯒꯤ ꯊꯕꯛ ꯃꯐꯝ ꯑꯗꯨꯝ ꯆꯠ ꯂꯥꯞꯄ ꯂꯥꯞꯄꯒꯤ
ꯂꯞꯄꯒꯤ ꯆꯠꯄꯁꯦ ꯋꯤꯀꯟꯗ ꯋꯤꯛꯇ ꯑꯣꯜꯃꯣꯁ ꯐꯥꯏꯞ ꯁꯤꯛꯁ ꯐꯥꯏꯞ ꯀꯦꯀꯨꯝꯕꯗꯤ ꯀꯝꯄꯜꯁꯔꯤ ꯑꯗꯨꯝ ꯆꯠꯀꯅꯤ ꯂꯥꯞ ꯂꯥꯞꯄ ꯀꯣ
ꯑꯣ ꯏꯁ ꯇꯜꯂꯦꯍꯦ ꯑꯗꯨꯗꯤ ꯑꯗꯨ ꯑꯣꯏꯔꯁꯨ ꯐ꯭ꯔꯤꯗ ꯂꯩꯕ ꯁꯔꯨꯛꯕꯨꯗꯤ ꯈꯔ ꯌꯥꯏ
ꯍꯣꯏ ꯗꯣ ꯅꯪꯁꯨ ꯆꯠꯅꯤꯡꯕ꯭ꯔꯣ
ꯀꯔꯤꯕ
ꯅꯪꯁꯨ ꯆꯠꯅꯤꯡꯕ꯭ꯔꯥ
ꯆꯠꯅꯤꯡꯗꯦꯗ ꯒꯥꯔꯤ ꯇꯧꯅꯤꯡꯗꯦ ꯑꯩꯗꯤ
ꯒꯥꯔꯤ ꯇꯣꯡꯕꯗ ꯀꯔꯤ ꯇꯧꯕ꯭ꯔꯥ
ꯑꯣꯅꯤꯡꯉꯦ ꯑꯗꯨꯒꯤ ꯎꯝ ꯀꯣꯛ ꯆꯤꯛ ꯑꯗꯨꯒꯤ ꯒꯥꯔꯤ ꯇꯧꯅꯤꯡꯗꯦ ꯑꯩꯗꯤ ꯒꯥꯔꯤ ꯃꯆꯥ ꯑꯣꯏꯔꯗꯤ ꯌꯥꯏ ꯕꯣꯂꯦꯔꯣ ꯑꯣꯏꯔꯗꯤ ꯌꯥꯏ
ꯑꯣ
ꯀꯥꯔꯗꯅꯦꯀꯣ ꯑꯩꯅ ꯇꯧꯅꯤꯡꯗꯕꯗꯣ
ꯀꯔꯤ ꯑꯣꯏꯔꯗꯤ ꯌꯥꯏꯌꯦꯕ ꯕꯣꯂꯦꯔꯣ
ꯎꯝ ꯕꯣꯂꯦꯔꯣꯗꯤ ꯑꯗꯨꯝ ꯇꯣꯡꯕ ꯅꯨꯡꯉꯥꯏꯌꯦꯅ
ꯑꯣ ꯑꯩꯈꯣꯏ ꯍꯧꯖꯤꯛ ꯆꯠꯄꯗꯤ ꯏꯀꯣ ꯚꯦꯟꯗꯅꯤꯅ
ꯎꯝ
ꯀꯣꯚꯦꯟꯁꯨ ꯅꯨꯡꯉꯥꯏ ꯑꯗꯣ
ꯎꯝ ꯂꯥꯡ ꯈ꯭ꯋꯥꯏ ꯆꯠꯄꯗꯨꯗꯤ ꯕꯥꯁꯇ ꯆꯠꯂꯦ ꯑꯗꯣ ꯑꯗꯨꯝ ꯅꯨꯡꯉꯥꯏꯌꯦ ꯋꯥꯡꯉꯦ ꯑꯗꯣ ꯑꯗꯣ ꯎꯝ ꯄꯥꯁ ꯇꯠ ꯇꯕꯥ ꯀꯨꯏꯔꯦ
ꯑꯣ ꯈꯣꯏꯗꯤ ꯑꯣꯛꯇꯣꯁꯨ ꯇꯣꯡꯗꯕ ꯀꯨꯏꯗꯣꯏꯦꯅꯦ ꯕꯁ ꯂꯥꯏꯔꯤ
ꯎꯝ ꯃꯥꯗꯨ ꯒꯔꯤ ꯂꯩꯕꯒꯤꯅꯤꯅ
ꯑꯣꯛꯇꯣ ꯇꯣꯡꯗꯕ ꯀꯨꯏꯔꯦ ꯀꯌꯥ ꯀꯌꯥ ꯂꯧꯕ꯭ꯔꯥ ꯕꯔꯥ ꯀꯌꯥ ꯀꯌꯥ ꯂꯧꯕꯁꯨ ꯈꯪꯗꯦ
ꯃꯆꯤꯟ ꯊꯤꯅꯨꯗ ꯁꯤ ꯑꯗꯨꯗꯤ ꯚꯔꯥꯗꯤ ꯈꯪꯈ꯭ꯔꯅꯤ ꯁꯤꯗ ꯂꯥꯏꯔꯒ
ꯕꯔꯥ ꯀꯌꯥ ꯀꯌꯥ ꯆꯞꯄꯅꯣ ꯈꯪꯗꯦ ꯑꯁꯦꯡꯕꯅꯦ
ꯊꯥꯖꯗ꯭ꯔꯦ ꯑꯩꯗꯤ
ꯑꯁꯦꯡꯕ ꯂꯨꯄꯥ ꯇꯔꯥ ꯇꯔꯥ ꯂꯧꯕ ꯃꯇꯝꯗꯗꯤ ꯈꯪꯉꯦ
ꯍꯧꯖꯤꯛꯇꯤ ꯀꯌꯥ ꯑꯣꯏꯔꯝꯅꯤꯉꯥꯏ ꯃꯥꯟꯕ꯭ꯔꯥ
ꯈꯪꯗꯦ
ꯇ꯭ꯋꯦꯟꯇꯤ ꯀꯨꯟ ꯀꯨꯟꯊ꯭ꯔꯥ ꯂꯧꯕꯁꯨ ꯌꯥꯏꯌꯦ
ꯑꯗꯨꯗꯤ ꯊꯥꯎ ꯃꯃꯜ ꯀꯥꯕꯒꯤ ꯑꯣꯏꯔꯝꯕꯅꯦ ꯅꯍꯥꯟ ꯀꯥꯕꯒꯤ
ꯎꯝ ꯀꯨꯟ ꯀꯨꯟ ꯂꯧꯋꯦꯗ ꯑꯩꯈꯣꯏ ꯂꯩꯀꯥꯏꯗꯗꯤ ꯁꯤ ꯑꯦꯔꯄꯣꯔꯠ ꯔꯨꯝꯒꯨꯝꯕꯗ ꯆꯠꯇ꯭ꯔꯗꯤ ꯀꯨꯟꯊ꯭ꯔꯥ